ꯍ
ꯍꯜꯂꯣ
ꯑ
ꯀꯔꯤ ꯇꯧ ꯀꯔꯤ ꯇꯧꯕ꯭ꯔꯣ
ꯀꯩꯁꯨ ꯇꯧꯗꯦ ꯃꯈꯣꯟꯗꯤ ꯍꯥꯎꯋꯤ ꯍꯦ
ꯍꯥꯎꯋꯤꯀꯣ
ꯊꯨꯝ ꯈꯤꯇꯪ ꯋꯥꯠꯂꯦ
ꯍꯥꯥ
ꯊꯨꯝ ꯈꯤꯇꯪ ꯋꯥꯠꯂꯦꯕ ꯃꯈꯣꯟꯗꯤ
ꯀꯔꯤꯒꯤ
ꯈꯪꯗꯦ ꯆꯥꯛ ꯆꯥꯔꯕꯣ
ꯆꯥꯈ꯭ꯔꯦ ꯅꯈꯨꯏꯗꯤ
ꯑꯩ ꯏꯟꯁꯥꯡ ꯆꯥꯒꯦ ꯍꯩ
ꯑ ꯄꯝꯀꯤꯡ
ꯍꯥꯥ ꯄꯝꯀꯤꯟ
ꯍꯣꯏ
ꯍꯥꯎꯕ꯭ꯔꯣ
ꯈꯪꯗꯦ ꯗꯨꯝ ꯆꯥꯕꯅꯤ ꯍꯤꯡꯅꯤꯡꯉꯥꯏꯒꯤ ꯆꯥꯕꯅꯤ ꯀꯔꯤꯔꯣ
ꯆꯥꯎ ꯆꯥꯎ ꯌꯥꯝ ꯑꯗꯨꯒ ꯌꯥꯝ ꯆꯥꯅꯨ
ꯑ ꯅꯪꯗꯤ ꯆꯥꯛ ꯆꯥꯈꯕ꯭ꯔꯣ
ꯍꯣꯏ ꯆꯔꯦ ꯆꯥꯏꯅ
ꯀꯔꯤ ꯏꯟꯁꯥꯡ ꯊꯣꯡꯕ꯭ꯔꯣ
ꯑꯜꯂꯨ ꯑꯜꯂꯨ
ꯋꯥꯎ ꯍꯥꯎꯕ꯭ꯔꯣ
ꯍꯥꯎ ꯇꯦꯗ
ꯀꯩꯒꯤ
ꯑꯩ ꯊꯣꯡ ꯃꯅꯦꯅ
ꯅꯪꯅ ꯊꯣꯡꯕꯒꯤ
ꯍꯣꯏ
ꯁꯦ ꯑꯔꯝꯒꯅꯤꯅꯤꯗꯥ
ꯌꯥꯝ ꯍꯩꯕꯅꯦ ꯑꯩꯗꯤ ꯆꯥꯛ ꯊꯣꯡꯕ ꯍꯥ
ꯑꯣꯏꯔꯝꯒꯅꯤ ꯍꯥ
ꯍꯩ ꯍꯩꯕꯔꯣ ꯅꯪꯗꯤ
ꯑꯩꯔꯣ ꯀꯔꯤ ꯍꯩ ꯍꯩꯕ꯭ꯔꯣ
ꯆꯥꯛ ꯊꯣꯡꯕ ꯍꯩꯕꯔꯣ ꯍꯥꯏꯕꯅꯤꯗ
ꯍꯩꯇꯦ
ꯀꯩꯒꯤ
ꯑ ꯑꯗꯨꯝ ꯍꯥꯏꯅꯤꯡꯗꯕꯒꯤ ꯍꯩꯅꯤꯡꯗꯕꯒꯤ ꯍꯩꯇꯦ
ꯑ ꯇꯝꯕꯤꯌꯨꯔ ꯑꯗꯨ ꯑꯣꯏꯔꯗꯤ ꯑꯩꯅ
ꯌꯥꯏꯌꯦ ꯅꯪꯅ ꯇꯝꯕꯤꯒꯦ ꯇꯥꯔꯗꯤ ꯌꯥꯏꯌꯦ
ꯍ ꯑꯣ ꯑꯣ ꯇꯥꯕ꯭ꯔꯣ
ꯍꯥꯥ
ꯌꯥꯔꯦ
ꯍꯥꯏꯌꯣ
ꯎꯝ
ꯏꯁ ꯀꯔꯤꯔꯣ ꯈꯨꯟꯗ ꯂꯩꯗꯦ
ꯍꯥꯥ
ꯂꯩꯇꯦ
ꯑꯣ ꯀꯥꯏꯗ
ꯏꯝꯐꯥꯜ ꯁꯤꯊꯤꯒꯤ ꯂꯩꯁꯥꯕꯤ ꯀꯩꯗꯤ ꯑꯗꯨꯒꯤ ꯁꯤꯗꯤ ꯑ ꯑꯗꯨꯒꯤ ꯏꯁꯩꯗꯣ ꯑꯩꯉꯣꯟ ꯑꯩ ꯑꯩꯒꯤꯗꯃꯛꯇ ꯁꯛꯄꯤꯕꯅꯤ
ꯆꯦꯁ ꯍꯤꯍꯤꯍꯤ
ꯑꯍꯍꯍ
ꯌꯥꯝ ꯐꯥꯏꯅꯦ ꯑꯗꯨ ꯑꫭꯏꯔꯗꯤ
ꯍꯣꯏꯌꯦ ꯑꯈꯣꯏꯗꯤ ꯌꯥꯝ ꯐꯕꯅꯤ ꯅꯈꯣꯏꯗꯤ ꯐꯠꯇꯕ꯭ꯔꯣ
ꯎꯝ
ꯀꯔꯤꯒꯤ
ꯈꯪꯗꯦ
ꯊꯥꯔꯕꯅꯤ ꯅꯈꫭꯏꯁꯨ
ꯁꯦꯝ ꯃꯁꯛꯕꯤꯒꯦ ꯑꯣꯏꯔ ꯑꯗꯨ ꯑꫭꯏꯔꯗꯤ
ꯑ ꯁꯛꯄꯗꯤ ꯍꯩꯇꯦ
ꯅꯪ ꯅꯪ ꯐꯦꯕꫭꯔꯥ꯭ꯏꯠ ꯁꯣꯡ ꯑꯣꯏꯅ ꯑꯃ ꯁꯪꯕꯤꯌꯨ
ꯐꯦꯕꫭꯔꯥ꯭ꯏꯠ ꯁꯣꯡꯁꯨ ꯂꯩꯇꯦ ꯑꯗꯨꯒ ꯁꯠꯄꯁꯨ ꯍꯩꯇꯦ
ꯍꯦ ꯅꯨꯄꯤ ꯑꯣꯏ ꯑꯗꯨ ꯑꯣꯏꯔꯗꯤ ꯁꯛꯄꯤꯌꯣ
ꯑ ꯑꯗꯨꯒꯤ ꯏꯁꯩꯗꯤ ꯈꯪꯗꯤꯌꯦ ꯍꯦꯛ ꯅꯨꯄꯤꯛ ꯈꯛꯇ ꯈꯪꯕꯅꯤ
ꯑꯦꯁ ꯅꯆꯤꯟ ꯊꯤꯅꯨ
ꯃꯆꯤꯡ ꯊꯤꯗꯦ
ꯂꯥꯁꯇ ꯎꯝ ꯅꯤꯡꯉꯝ ꯍꯧꯔꫭꯏ ꯅꯪ ꯆꯩ ꯆꯥꯅꯤ
ꯑꯁ ꯑꯩ ꯃꯆꯤꯟ ꯊꯤꯕ ꯍꯩꯇꯦ
ꯍꯣ ꯌꯥꯝ ꯐꯩꯅꯦ ꯑꯗꯨ ꯑꯣꯏꯔꯗꯤ
ꯍꯣꯏ ꯃꯥꯅꯤꯀꯣ
ꯎꯝ ꯑ ꯑꯜꯂꯥꯏ ꯃꯩ ꯂꯥꯛ ꯄꯨ꯭ꯔꯣ ꯅꯣꯏꯗ
ꯂꯛꯑꯑꯦ ꯅꯈꯣꯏ ꯉꯣꯟꯗꯂꯩ ꯂꯛꯇꯦ
ꯂꯥꯛꯇꯦ ꯑꯈꯣꯏꯗꯁꯨ
ꯈꯩꯒꯤ
ꯈꯪꯗꯦꯅꯦ ꯑꯩ ꯕꫭ ꯌꯦꯡꯁꯦ ꯇꯧꯔꯒ ꯃꯥꯏꯁꯨ ꯑꯃꯨꯛ ꯃꯨꯠꯊꯠꯈ꯭ꯔꯦ ꯅꯤꯠꯄꯤꯛꯁ ꯎꯝ ꯅꯦꯠꯁꯨ ꯑꯃꯨꯛ ꯂꫭꯏ ꯁꯥꯏꯌꯦ ꯉꯁꯤꯗꯤ ꯑꯁ
ꯑꯦꯁꯤꯒꯤ ꯑꯁꯤꯒꯤ ꯅꯨꯡꯁꯥꯁꯦ ꯑꯩ ꯑꯁꯤꯒꯤ ꯋꯦꯗꯔꯁꯦ ꯃꯤꯕꯨ ꯍꯥꯠꯀꯦ ꯇꯧꯕꯒꯨꯝꯅ ꯇꯧꯋꯦꯀꯣ
ꯎꯝ ꯂꯥꯁꯇ ꯉꯥꯔꯤ ꯑꯣꯏ ꯊꯣꯛꯇꯣꯏꯅꯦ ꯑꯩꯗꯤ ꯌꯥꯝ ꯁꯥꯏꯌꯦ ꯍꯥ ꯍꯥ
ꯅꯤꯅꯦ ꯉꯥꯔꯤ ꯉꯥꯔꯤꯒꯨꯝꯅ ꯇꯛꯑꫭ ꯊꯧ
ꯎꯝ ꯀ ꯀꯅꯥ ꯀꯅꯥ ꯂꯩꯔꯤꯅꯣ
ꯏꯃꯥꯟꯗꯤ
ꯍꯥꯥ
ꯃꯅꯕꯤꯁꯤꯡ
ꯑ ꯑꯗꯨ ꯑꯣꯏꯔꯦ ꯑꯩꯁꯨ ꯊꯟꯗ ꯀꯄꯌꯥ ꯏꯊꯟꯗ ꯂꯩꯌꯦ ꯂꯝꯕꯤ ꯃꯌꯥꯏꯗ
ꯑ ꯀꯤꯗꯨꯕ꯭ꯔꯣ
ꯀꯤꯗꯦ
ꯀꯤꯗꯦ ꯅꯨꯄꯥꯁꯤꯡꯅ ꯀꯤꯗꯦ ꯍꯥꯏꯔꯒ ꯅꯨꯄꯤꯕꯨ ꯗ꯭ꯔꯣꯞ ꯇꯧꯔꯒ ꯔꯥꯟ ꯇꯧꯕꯒꯨꯝꯅ ꯅꯪꯁꯨ ꯇꯧꯔꯝꯒꯅꯤ ꯍꯥ ꯑꯗꯨꯒꯤ ꯇꯥꯏꯞ ꯑꯣꯏꯔꯝꯒꯅꯤ ꯈꯪꯉꯦ
ꯁꯤꯌꯣꯔ
ꯑ
ꯅꯨꯄꯤ ꯑꯃ ꯁꯦꯝꯕꯤ ꯑꯣꯅꯦ
ꯑꯁ ꯑꯩꯁꯨ ꯅꯨꯄꯤ ꯅꯨꯄꯤ ꯅꯝꯕꯔ ꯊꯤꯔꯒ ꯂꯩꯕꯅꯤ ꯅꯨ ꯄꯥꯈꯠꯇ ꯐꯪꯉꯦ ꯀꯔꯤꯒꯤꯔꯥ ꯁꯤꯁꯦ ꯑꯩꯁꯨ ꯅꯨꯄꯤꯅ ꯑꯩꯁꯨ ꯅꯨꯄꯤ ꯅꯨꯄꯤ ꯈꯨꯕꯨ ꯉꯥꯡꯒꯦ ꯇꯧꯕꯅꯦ ꯑꯗꯨꯁꯨ ꯅꯨꯄꯤꯁꯤꯡꯁꯦ ꯐꯪꯗ꯭ꯔꯦ ꯅꯨꯄꯥ ꯈꯛꯇ ꯐꯪꯗꯨꯅ ꯂꯩꯌꯦ
ꯑꯣ ꯑꯩꯁꯨ ꯉꯁꯤ ꯑꯩ ꯅꯨꯄꯤ ꯈꯛꯇ ꯊꯦꯡꯅꯏꯅꯦ ꯑꯩ ꯉꯁꯤ ꯑꯩ ꯗꯥꯎ ꯌꯥꯗꯕ ꯃꯥꯜꯂꯦ ꯗꯥꯎ ꯌꯥꯔꯕ ꯉꯁꯤ ꯅꯨꯄꯤ ꯈꯛꯇ ꯊꯦꯡꯅꯥꯏꯕ ꯑꯩ
ꯑꯩꯌꯥ ꯑꯁ ꯅꯪꯗꯤ ꯍꯧꯖꯤꯛ ꯑꯩꯉꯣꯟꯗ ꯅꯨꯄꯤ ꯊꯤꯕꯤꯔꯛꯑꯣ ꯍꯥꯏꯔꯒ ꯗꯥꯎ ꯌꯥꯗꯕ ꯃꯥꯜꯂꯦ ꯍꯌꯦꯡ ꯀꯔꯤꯔꯣ ꯑꯗꯨꯗꯣ
ꯄꯥꯝꯗꯕꯒꯤ ꯑꯗꯨꯗꯣ
ꯄꯥꯝꯗꯦ ꯍꯥꯏꯕ꯭ꯔꯣ
ꯍꯣꯏ
ꯄꯗꯦ ꯍꯥꯏꯌꯦꯒ ꯏꯉꯗ
ꯅꯪ ꯑꯣꯏꯅ ꯅꯪ ꯑꯣꯏꯅ ꯄꯥꯝꯃꯦꯗ ꯑꯩꯗꯤ
ꯑ ꯌꯥꯔꯦ ꯄꯥꯅꯤꯡꯗ
ꯅꯣꯡꯃ ꯂꯥꯛꯀꯦ ꯅꯐꯝꯗ
ꯑꯆꯥ ꯑꯆꯥ ꯑ ꯑꯩꯗꯤ ꯅꯪꯕꯨ ꯈꯪꯕꯤꯔꯣꯏ
ꯎ ꯅꯪ ꯅꯪꯅ ꯅꯥꯗꯔꯛꯑꯒ ꯐꯝꯃꯒ ꯅꯨꯡꯁꯤ ꯋꯥꯔꯤ ꯃꯌꯥꯝ ꯁꯥꯗꯣꯏꯅꯤ ꯀꯥꯏꯅ
ꯁꯤ ꯏ ꯄꯁ ꯇꯁꯔꯤꯔ ꯇꯕ
ꯑꯩ ꯍꯦꯕꯤꯠꯅꯦ ꯑꯗꯨꯗꯤ ꯑꯩ
ꯏ ꯏ ꯏ ꯇꯧꯋ ꯍꯥ
ꯌꯥꯝ ꯅꯣꯛꯅꯤꯡꯉꯣ ꯅꯪꯗꯤ
ꯌꯥꯝ ꯌꯨꯅꯤꯛ ꯑꯣꯏ ꯑꯗꯨꯒꯤ ꯍꯥꯏꯕꯅꯤꯗ ꯃꯤꯕꯨ ꯃꯤꯕꯨ ꯌꯥꯝ ꯇꯣꯡꯉꯜꯂꯦ ꯍꯥꯏ
ꯅꯎꯕ꯭ꯔꯣ ꯑꯗꯨ ꯋꯥ
ꯍꯣꯏ ꯌꯥꯝ ꯉꯥꯎꯈ꯭ꯔꯦ
ꯑꯩ ꯅꯨꯡꯁꯤꯒꯨꯝ ꯇꯧꯋꯤꯅꯦ ꯑꯗꯨ ꯑꯣꯏ ꯑꯩ
ꯑꯥ
ꯄꯁꯕꯤꯌꯣ ꯑꯩꯒꯤꯁꯨ ꯌꯥꯏꯀꯣ
ꯀꯅꯥ
ꯅꯣꯏꯣꯏ ꯅ ꯃꯥ ꯑꯗꯨ ꯎꯝ ꯁꯦꯝꯕꯤꯌꯣ ꯑꯩꯗꯤ ꯅꯪ ꯑꯣꯏꯅ ꯄꯥꯝꯃꯦꯗ ꯀ ꯑꯥꯏꯩꯅ ꯑꯕ꯭ꯔꯕꯥ ꯍꯜꯂꯣ ꯍꯝ ꯍꯝ ꯅꯦꯠ ꯌꯥꯗ꯭ꯔꯕꯨ ꯅꯪꯕꯨ ꯍꯜꯂꯣ ꯇꯥꯕ꯭ꯔꯎ